ꯎꯝ ꯇꯥꯏ ꯇꯥꯏ
ꯑꯥ ꯍꯧꯖꯤꯛꯇꯤ ꯑꯩ ꯃꯄꯥꯟ ꯊꯣꯛꯄꯒꯤ ꯈꯔ ꯅꯨꯡꯉꯥꯏꯔꯅꯤ
ꯍꯣꯏ ꯀꯩꯗ꯭ꯔꯣ
ꯑꯥ ꯀꯩꯗꯦꯍꯦ ꯃꯥꯄꯥꯥꯟ ꯍꯥꯏꯕꯕꯨ ꯇꯦꯔꯁꯅꯤꯗ ꯑꯥ ꯃꯄꯥꯟ ꯍꯥꯏꯕꯕꯨ ꯌꯨꯝꯒꯤꯀꯣ ꯃꯊꯛꯀꯤ ꯂꯩꯌꯦꯕ ꯑꯗꯨꯗꯥ ꯅꯦꯠ ꯋꯥꯛ ꯅꯨꯡꯉꯥꯏꯇꯕꯒꯤ
ꯎꯝ
ꯅꯪ ꯅꯔꯦꯔꯦꯠꯀꯤ ꯀꯝꯄ꯭ꯌꯨꯇꯔ ꯇꯝꯕ꯭ꯔꯥ
ꯎꯝ
ꯑꯣ ꯂꯣꯏꯈ꯭ꯔꯕ꯭ꯔꯥ
ꯂꯣꯏꯈ꯭ꯔꯦꯗ ꯀꯨꯏꯔꯦ ꯆꯍꯤ
ꯍꯥꯏꯗꯤ ꯈꯣꯔꯁꯇꯨ ꯊꯥ ꯀꯌꯥ ꯀꯌꯥꯒꯤ ꯂꯩꯕ꯭ꯔꯥ
ꯑꯣ ꯑꯩꯈꯣꯏꯒꯤꯗꯣ ꯍꯧꯖꯤꯛꯇꯤ ꯆꯍꯤ ꯑꯃꯒꯤ ꯑꯣꯏꯈ꯭ꯔꯕꯅꯦꯕꯀꯣ ꯗꯤꯁꯤꯑꯦꯗꯣ
ꯑꯣ
ꯑꯩꯅ ꯇꯝꯃꯤꯉꯩꯗꯗꯤ ꯊꯥ ꯇꯔꯨꯛꯇ ꯃꯣꯏꯅ ꯀꯩꯅꯣꯁꯨ ꯄꯤꯕꯤꯕ ꯇ꯭ꯔꯤꯄꯜ ꯁꯤꯗꯣ
ꯑ
ꯑꯗꯨꯒꯤ ꯀꯣꯔꯁꯀ ꯗꯤ ꯁꯤ ꯑꯦꯒ ꯄꯤꯕꯤꯕ ꯑꯗꯨ ꯊꯥ ꯇꯔꯨꯛꯇ ꯑꯩꯈꯣꯏꯒꯤꯗꯤ ꯀꯥꯟꯅꯍꯧꯔꯦ ꯍꯥꯏꯕꯗꯤ ꯑꯦꯁ ꯇꯤꯁꯨ ꯑꯣꯏꯕꯅꯤꯅ ꯀꯩꯅꯣ ꯇꯧꯋꯦꯕꯀꯣ ꯎꯝ ꯄꯩꯁꯥꯗꯣ ꯆꯪꯗ꯭ꯔꯦꯕ ꯑꯩꯗꯤ ꯆꯍꯤ ꯑꯩ ꯃꯦꯇ꯭ꯔꯤꯛ ꯍꯦꯛ ꯂꯣꯏꯕꯒ ꯇꯝꯕꯅꯦꯕ ꯑꯗꯨꯗꯅꯦ ꯆꯍꯤ ꯇꯔꯦꯠ ꯃꯃꯥꯡ ꯆꯍꯤ ꯇꯔꯦꯠ ꯐꯥꯔꯝꯕꯅꯤ
ꯑꯣ
ꯑꯗꯨ ꯄꯩꯁꯥꯁꯨ ꯆꯪꯗꯦ ꯍꯧꯖꯤꯛꯇꯤ ꯄꯩꯁꯥꯗꯣ ꯑꯣ ꯐ꯭ꯔꯤ ꯑꯣꯏꯗ꯭ꯔꯕꯅꯦꯕꯀꯣ ꯍꯧꯖꯤꯛ ꯤ ꯇꯪꯈꯥꯏ ꯇꯧꯔꯕꯅꯦ ꯍꯥꯟꯅꯗꯤ ꯐꯤꯅꯦ ꯑꯣꯟꯂꯤ ꯀꯩꯅꯣ ꯈꯛꯇꯅꯦ ꯑꯩꯈꯣꯏ ꯆꯂꯥꯟ ꯂꯧꯕꯤꯀꯣ ꯔꯨꯄꯤꯁ ꯆꯥꯝꯃ ꯆꯥꯝꯃ ꯇꯔꯥ ꯑꯣꯏꯕꯅꯦꯕꯀꯣ
ꯑ
ꯑꯗꯨ ꯈꯛꯇꯅꯦ ꯂꯥꯏꯔꯤꯛ
ꯍꯧꯖꯤꯛꯇꯤ ꯂꯤꯁꯤꯡ ꯂꯤꯁꯤꯡ ꯍꯥꯏꯔꯅꯤꯀꯣ
ꯑꯥ ꯍꯣꯏ ꯍꯧꯖꯤꯛꯇꯤ ꯂꯤꯁꯤꯡ ꯃꯣꯏꯅ ꯂꯤꯁꯤꯡ ꯇꯔꯥ ꯑꯦꯠꯃꯤꯁꯟꯗ ꯂꯤꯁꯤꯡ ꯇꯔꯥ ꯆꯪꯉꯦ ꯍꯥꯏꯔꯗꯤ ꯅꯣꯏ ꯃꯉꯥ ꯊꯤꯔꯅꯤ ꯇꯪꯈꯥꯏ ꯇꯧꯔꯕꯅꯦ ꯍꯧꯖꯤꯛꯇꯤ
ꯑꯣ ꯑꯩꯁꯨ ꯇꯝ ꯈꯦꯔꯗꯤ ꯈꯥꯟ ꯈꯦ
ꯍꯌꯦꯡꯋꯥꯏꯒꯤ ꯊꯕꯛꯀꯤ ꯀꯩ ꯀꯩ ꯇꯧꯒꯦ ꯍꯥꯏꯔꯒꯗꯤ ꯇꯝꯖꯟꯍꯧꯣ ꯑꯗꯨꯒꯤ ꯌꯥꯝ ꯀꯥꯟꯅꯕꯅꯦ ꯅꯪ ꯍꯌꯦꯡ ꯋꯥꯏ ꯑꯗꯨ
ꯇꯝꯕ ꯃꯇꯨꯡꯗꯤꯀꯣ ꯄꯥꯏꯕ ꯌꯥꯝ ꯍꯩꯔꯕ
ꯀꯔꯤ
ꯀꯝꯄ꯭ꯌꯨꯇꯔ ꯀꯩꯀꯥ ꯈꯪꯉꯕ ꯑꯗꯨꯝ
ꯑ ꯌꯥꯝ ꯈꯪꯕ ꯑꯣꯏꯗꯦꯗ ꯑꯩꯗꯤ ꯁꯨꯝ ꯀꯩꯅꯣ ꯈꯛꯇꯪꯒꯤ ꯄꯥꯁ ꯑꯥꯎꯠ ꯑꯣꯏꯅꯕꯒꯤ ꯈꯤꯇꯪ ꯇꯝꯕꯅꯤꯅ ꯏꯁꯥꯗ ꯂꯦꯞꯇꯣꯞ ꯑꯃ ꯂꯩꯔꯒ ꯄꯥꯏꯔꯗꯤꯀꯣ ꯐꯕ
ꯎꯝ ꯎꯝ
ꯑꯗꯨ ꯃꯇꯝꯗꯣ ꯂꯩꯇꯕꯅꯤꯅ ꯍꯧꯖꯤꯛꯄꯨꯗꯤ ꯂꯩꯌꯦ ꯇꯝꯃꯤꯉꯩ ꯃꯇꯝꯗ ꯂꯩꯇꯕꯅꯤꯅ ꯍꯩꯇ꯭ꯔꯦ ꯌꯥꯝ ꯀꯟꯅ ꯑꯣꯏꯗ꯭ꯔꯦꯕꯀꯣ ꯍꯩꯕ ꯑꯣꯏꯣꯏ ꯕꯦꯁꯤꯛꯀꯤꯗꯤ ꯍꯣꯏ ꯃꯦꯠꯄ ꯍꯩꯌꯦ ꯑꯗꯨ ꯑꯇꯣꯞꯄ ꯀꯌꯥ ꯀꯌꯥ ꯊꯣꯏꯅ ꯆꯪꯉꯒ ꯇꯧꯕꯗꯤ ꯍꯩꯇ꯭ꯔꯤꯕ
ꯎꯝ ꯇꯝ ꯊꯕꯛꯀꯨꯝꯕ ꯆꯪꯉꯗꯤ ꯑꯗꯨ ꯇꯝꯕꯗꯣ ꯌꯥꯝ ꯐꯩꯌꯦ ꯑꯗꯨꯕꯨ ꯑꯩ ꯍꯧꯕꯁꯨ ꯇꯟꯕ
ꯅꯪ ꯍꯌꯦꯋꯥꯏ ꯑꯃꯨꯛ ꯇꯝꯗ꯭ꯔꯒꯁꯨ ꯑꯗꯨ ꯀꯝꯄꯜꯁꯔꯤꯗꯤ ꯆꯪꯒꯅꯤ ꯊꯕꯛ ꯀꯨꯝꯕ ꯆꯪꯕ ꯍꯥꯏꯁꯦ ꯍꯧꯖꯤꯛꯀꯥꯟꯗꯤ ꯑꯗꯨꯅ ꯑꯗꯨ ꯀꯝꯄꯜꯁꯔꯤ ꯅꯪ ꯕ꯭ꯂꯦꯛꯇ ꯂꯩꯒꯅꯤ ꯕ꯭ꯂꯦꯛꯇ ꯂꯩꯕ ꯍꯥꯏꯁꯦ ꯂꯨꯄꯥ ꯃꯣꯏꯅ ꯐꯪꯗꯤ ꯐꯪꯅꯤ ꯂꯩꯕꯕꯨꯗꯤ ꯌꯥꯅꯤ ꯍꯨꯔꯥꯟꯕꯒꯤ ꯊꯕꯛꯅꯤꯅ
ꯍꯣꯏ ꯑꯗꯨ ꯐꯠꯗꯦꯗ
ꯄꯩꯁꯥꯗꯨ ꯆꯥꯎꯁꯨ ꯆꯥꯎꯅꯤ ꯂꯤꯁꯤꯡ ꯀꯨꯟ ꯀꯨꯟꯊ꯭ꯔꯥ ꯍꯥꯏꯔꯛꯀꯅꯤ ꯁꯥꯔꯇꯤꯐꯤꯀꯦꯠ ꯑꯃꯗ ꯑꯗꯨ ꯅꯪ ꯇꯝꯍꯧꯔꯗꯤ ꯎꯝ ꯇꯝꯍꯧꯔꯗꯤ ꯅꯁꯥꯅꯁꯨ ꯍꯩꯍꯧꯔꯦ ꯅꯁꯥꯒꯤꯁꯨ ꯅꯣꯂꯦꯖꯁꯨ ꯂꯩꯍꯧꯔꯦ ꯑꯗꯨꯒꯤ ꯁꯨꯝ ꯀꯥꯟꯅꯕꯁꯨ ꯂꯩꯕꯅꯤ ꯍꯥꯏꯕꯅꯤꯅ
ꯎꯝ ꯇꯝꯁꯤꯔ ꯈꯪꯗꯦ ꯑꯗꯨ ꯃꯅꯤꯄꯨꯔꯗ ꯊ ꯑꯣꯏꯔꯅꯤꯀꯣ
ꯑ ꯃꯅꯤꯄꯨꯔꯒꯤ ꯀ ꯀꯝꯄꯅꯤ ꯇ
ꯃꯐꯝꯥꯗꯤ ꯌꯥꯝ ꯂꯩꯕꯖꯥꯠꯅꯤꯀꯣ
ꯃꯐꯝꯗꯤꯀꯣ ꯕ꯭ꯔꯥꯟꯁ ꯌꯥꯝ ꯂꯩꯌꯦꯕꯀꯣ
ꯑ ꯑꯁꯤꯒꯨꯝꯕꯁꯦ ꯄ꯭ꯔꯥꯏꯚꯦꯠꯀꯤꯁꯨ ꯂꯩꯕ꯭ꯔꯥ
ꯄ꯭ꯔꯥꯏꯚꯦꯠꯀꯤꯁꯨ ꯂꯩꯕꯅꯦ ꯑꯩꯒꯤꯗꯤ ꯗꯥꯏꯔꯦꯛ ꯑꯣꯜ ꯏꯟꯗꯤꯌꯥꯒꯤ ꯈ꯭ꯋꯥꯏ ꯆꯥꯎꯕꯗꯨꯅꯦꯕꯅꯤ ꯑꯩꯈꯣꯏ ꯁꯤꯗꯒꯤ ꯑꯣꯏꯔꯒꯁꯨ ꯃꯅꯤꯄꯨꯔꯒꯤ ꯏꯝꯐꯥꯜꯒꯤ ꯈ꯭ꯋꯤꯏ ꯆꯥꯎꯕꯗꯣ ꯑꯗꯨꯗ ꯇꯝꯕꯅꯤ ꯀꯩꯅꯣ ꯕ꯭ꯔꯥꯟꯁꯇ ꯅꯠꯇꯦꯕ ꯎꯝ
ꯎꯝ ꯑꯩꯈꯣꯏ ꯀꯣꯂꯦꯖꯀꯤꯁꯨ ꯁꯤ ꯑꯣ ꯁꯤ ꯍꯥꯏꯅ ꯀꯣꯔꯁ ꯑꯃ ꯂꯩꯕ ꯑꯗꯨꯒ ꯆꯞ ꯃꯥꯟꯅꯕ꯭ꯔꯥ ꯁꯤꯁꯦ ꯆꯞ ꯃꯥꯟꯅꯕ꯭ꯔꯣ ꯍꯥꯏꯗꯤ ꯗꯤꯒ꯭ꯔꯤꯗꯧꯕ
ꯈꯪꯗꯦ ꯍꯧꯖꯤꯛꯇꯤ ꯀꯣꯔꯁꯇꯣ ꯑꯅꯧꯕ ꯊꯣꯛꯑꯕꯔ ꯑꯩꯁꯨ ꯀꯩꯅꯣ ꯈꯛꯇꯪ ꯄꯥꯏꯅꯕꯒꯤ ꯇꯝꯕꯅꯤꯅ ꯀꯌꯥ ꯊꯣꯏꯅ ꯌꯦꯡꯁꯤꯜꯂꯨꯗꯕꯅꯤꯅ ꯈꯪꯉꯤꯕ ꯍꯧꯖꯤꯛꯇꯤ ꯀꯩꯀꯩ ꯍꯥꯏꯔꯒ ꯑꯗꯨꯝ ꯍꯧꯖꯤꯛꯇꯤ ꯌꯥꯝ ꯆꯠꯅꯗ꯭ꯔꯦꯕꯀꯣ ꯍꯧꯖꯤꯛꯀꯥꯟꯗꯤ ꯀꯩꯅꯣ ꯁꯅꯣꯕ ꯅꯪ
ꯎꯝ ꯅꯪꯗꯤ ꯀꯔꯤ ꯇꯧꯒꯦ ꯍꯥꯏꯅ ꯑꯗꯨꯝ ꯄ꯭ꯂꯥꯟ ꯂꯩꯔꯤꯕ꯭ꯔꯥ
ꯄ꯭ꯂꯥꯟꯗꯣ ꯎꯝ ꯁꯨꯝ ꯁꯔꯚꯦ ꯃꯆꯥ ꯃꯁꯨ ꯊꯤꯕ ꯍꯥꯏꯕꯅꯤ
ꯍꯥ ꯑꯣ ꯊꯤꯕ ꯀꯜꯂꯣ ꯐꯪꯒꯅꯤ
ꯎꯝ ꯊꯤꯔꯤ ꯀꯟꯅ ꯍꯧꯖꯤꯛꯀꯥꯟꯗꯤ ꯃꯆꯥ ꯃꯁꯨꯒꯤ ꯑꯣꯏꯔꯁꯨ ꯑꯗꯨꯝ ꯆꯪꯉꯤ ꯑꯗꯨ ꯁꯔꯇꯤꯐꯤꯀꯦꯠꯇꯨ
ꯍꯣꯏ ꯋꯥꯏꯑꯦꯀꯣ ꯊꯕꯛ ꯊꯤꯕꯁꯨ
ꯎꯝ ꯑꯗꯨ ꯊꯕꯛꯁꯤ ꯇꯧꯗꯤ ꯇꯧꯋꯦ ꯑꯦꯄ꯭ꯂꯥꯏ ꯃꯉꯥ ꯇꯔꯨꯛ ꯇꯧꯋꯦ ꯑꯗꯨꯝ ꯑꯃꯗ ꯌꯥꯎꯗꯗꯤ ꯌꯥꯗꯕ ꯑ
ꯂꯥꯏ ꯂꯥꯏꯁꯤꯡ ꯑꯗꯨꯝ ꯂꯣꯏꯅ ꯌꯥꯎꯒꯗꯕꯅꯤ
ꯎꯝ
ꯊꯣꯛꯄ ꯊꯣꯛꯑꯦ ꯊꯣꯛꯇ꯭ꯔꯕꯁꯤꯡ ꯑꯗꯨꯝ ꯊꯣꯛꯇ꯭ꯔꯦ
ꯎꯝ ꯑꯃꯗꯨ ꯂꯩꯔꯒꯁꯨ ꯃꯐꯝ ꯆꯥꯅ ꯅꯝꯗ꯭ꯔꯒꯗꯤ ꯑꯃꯨꯛ ꯑꯣꯏꯗꯕꯀꯣ ꯁꯨ ꯂꯩꯕ ꯑꯁ ꯄꯨꯔꯥ ꯕꯦꯔꯥꯅꯤꯗ
ꯑꯗꯨꯅꯤ ꯑꯗꯨꯒꯤ ꯁꯦꯟꯇ꯭ꯔꯦꯜꯒꯤ ꯑꯣꯏꯅ ꯇꯧꯔꯣ
ꯑꯦ ꯁꯦꯟꯇ꯭ꯔꯦꯜꯒꯤꯗꯤ ꯇꯝꯒꯗꯕ ꯍꯧꯖꯤꯛꯇꯤ ꯑꯩꯈꯣꯏꯗꯤ ꯍꯦꯜꯂꯦꯗ
ꯎꯝ ꯅꯪ ꯅꯈꯣꯟ ꯇꯥꯕ ꯃꯇꯝꯗꯗꯤꯀꯣ ꯑꯩꯈꯣꯏꯒ ꯆꯞ ꯃꯥꯟꯅꯕ ꯃꯥꯂꯦ
ꯑꯣ ꯎꯝ ꯑꯩ ꯈꯔ ꯑꯍꯟꯅꯤ
ꯑꯥꯍꯟꯒꯤ ꯃꯈꯣꯟ ꯃꯥꯟꯗꯦ
ꯅꯪ ꯀꯨꯟꯅꯤꯊꯣꯏ ꯍꯥꯏꯕ ꯅꯠꯇ꯭ꯔꯣ
ꯍꯣꯏ ꯍꯦꯜꯂꯦ ꯈꯔ ꯍꯦꯜꯂꯦ
ꯎꯝ
ꯈꯔꯥ ꯂꯩꯔꯗꯤ ꯇꯣꯏꯟꯇꯤ ꯊꯔꯤ ꯌꯧꯔꯅꯤ
ꯎꯝ ꯑꯩ ꯏꯆꯟꯅꯨꯄꯤ ꯑꯩꯈꯣꯏꯒꯤ ꯕꯦꯠꯆ ꯑꯣꯏ ꯅꯪꯒꯤ
ꯑꯣ ꯃꯥꯁꯨ ꯀꯣꯂꯦꯖ ꯂꯣꯏꯈ꯭ꯔꯕ꯭ꯔꯥ
ꯂꯣꯏꯔꯦ ꯃꯥꯗꯤ ꯀꯣꯂꯦꯖ ꯂꯣꯏꯔꯒ ꯐꯔꯗꯔ ꯏꯁꯇꯗꯤꯁ ꯎꯝ ꯀꯩꯅꯣꯗ ꯗꯦꯂꯤꯗꯀꯣ
ꯑꯣ
ꯀꯣꯅꯨꯡꯗ ꯀꯩꯅꯣ ꯇꯧꯋꯦ
ꯑꯣ ꯐꯩꯌꯦ ꯃꯄꯥꯟ ꯊꯣꯛꯄ ꯐꯪꯕꯁꯨ
ꯎꯝ ꯑꯁ ꯂꯩꯕ ꯅꯠꯇꯦꯗ ꯁꯨꯝ ꯃꯥꯅ ꯃꯣꯏꯅ ꯍꯣꯠꯅꯅꯤꯡꯕꯒꯤ ꯀꯣ ꯍꯥꯏꯕꯗꯒꯤ ꯇꯧꯕ
ꯍꯣꯏ ꯍꯣꯏ ꯐꯌꯦ ꯇꯧꯕ ꯉꯝꯃ꯭ꯔꯒ ꯇꯧꯔꯗꯤꯀꯣ ꯐꯩꯌꯦ
ꯎꯝ
ꯄꯣꯔꯠ ꯇꯧꯔꯗꯤ ꯃꯥꯁꯨ ꯍꯣꯠꯅꯒꯅꯤꯅ ꯌꯥꯝ ꯐꯥꯏ
ꯎꯝ
ꯅꯆꯤꯟ ꯅꯅꯥꯎ ꯀꯌꯥ ꯂꯩꯕ꯭ꯔꯥ
ꯑꯩꯁꯦ ꯑꯍꯨꯝ ꯂꯩꯕ
ꯑꯣ
ꯑꯩ ꯅꯨꯄꯥ ꯑꯃ ꯃꯊꯛꯇ ꯑꯣ ꯅꯨꯄꯥ ꯑꯩ ꯈ꯭ꯋꯥꯏ ꯑꯍꯟ ꯑꯗꯨꯒ ꯑꯩꯒꯤ ꯃꯈꯥꯗ ꯑꯅꯤ ꯂꯩꯕꯀꯣ
ꯑꯥ ꯅꯅꯥꯎꯅꯨꯄꯤꯅꯦ
ꯑꯥ ꯑꯅꯤ ꯉꯥꯛ ꯑꯅꯤꯗꯣ ꯏꯅꯥꯎꯄꯤ ꯉꯥꯛꯇꯅꯦ
ꯑꯣ ꯑꯗꯨꯗꯤ ꯅꯊꯥꯟꯇꯅꯤꯅꯦ ꯅꯨꯄꯥꯁꯦ
ꯎꯝ
ꯑꯆꯥ
ꯃꯃꯥ ꯕꯕꯥꯅ ꯈꯋꯥꯏꯗ ꯅꯨꯡꯁꯤꯔꯕ ꯑꯃꯈꯛ ꯑꯣꯏꯕꯒꯤ
ꯑꯁ ꯅꯨꯡꯁꯤꯗꯦꯗꯥ ꯑꯍꯟ ꯈꯋꯥꯏ ꯑꯣꯏꯕꯒꯤ
ꯑꯩꯈꯣꯏꯁꯨ ꯑꯩꯈꯣꯏ ꯃꯃꯥꯁꯨ ꯑꯗꯨꯃꯥꯏꯅ ꯇꯧꯋꯦ ꯅꯨꯄꯥ ꯑꯃꯈꯛꯇ ꯂꯩꯕ ꯑꯩꯈꯣꯏꯁꯨ ꯑꯗꯨꯒꯤ ꯂꯨꯅ ꯇꯧꯕꯁꯤꯗꯤ ꯂꯨꯅ ꯇꯧꯕꯁꯤꯗꯤ
ꯅꯨꯡꯁꯤꯗꯦꯗ ꯅꯨꯡꯁꯤꯗꯦ ꯀꯗꯥꯏꯗꯒꯤ ꯅꯨꯡꯁꯤꯕꯅꯣ ꯁꯣꯝꯗ ꯇꯥꯟꯊꯣꯛꯀꯦ ꯇꯧꯔꯤꯉꯩꯁꯤꯗ
ꯃꯥꯅꯨꯡꯗꯗꯤ ꯌꯥꯝ ꯅꯨꯡꯁꯤꯔꯝꯅꯤ ꯑꯃꯈꯛ ꯂꯩꯕꯁꯤꯡꯁꯦ ꯑꯗꯨꯃꯥꯏꯅ ꯇꯧꯋꯦ
ꯎꯝ
ꯑꯉꯥꯡ ꯑꯣꯏꯔꯤꯉꯩꯗ ꯑꯩ ꯀꯞ ꯀꯞꯂꯒ ꯍꯥꯏꯕꯅꯤ ꯑꯩ ꯅꯨꯡꯁꯤꯗꯦ ꯅꯪ ꯑꯗꯨ ꯍꯦꯟꯅ ꯅꯨꯡꯁꯤꯌꯦ ꯀꯥꯏꯅ ꯍꯟꯗꯛꯇꯤ ꯒ꯭ꯌꯥꯟ ꯇꯥꯈ꯭ꯔꯅꯤꯅ ꯍꯥꯏꯗ꯭ꯔꯦ ꯍꯟꯗꯛꯇꯤ ꯑꯍꯟ ꯑꯣꯏꯈ꯭ꯔꯕꯅꯤꯅ
ꯎꯝ ꯃꯇꯥꯡ ꯃꯇꯝꯅꯅꯤꯗ ꯍꯧꯖꯤꯛꯁꯦ ꯍꯧꯖꯤꯛꯇꯤ ꯆꯥꯍꯤ ꯈꯥꯇꯪ ꯍꯥꯏꯅꯤꯡꯉꯥꯏ ꯂꯩꯇꯔꯦ ꯃꯇꯥꯡ ꯃꯇꯥꯡꯅ ꯃꯤ ꯍꯥꯏꯕꯁꯦ ꯃꯦꯆꯤꯌꯣꯔꯁꯦ ꯑꯗꯨꯝ ꯑꯉꯥꯡꯅ ꯑꯣꯏꯗ ꯌꯥꯗꯦ ꯑꯉꯥꯡꯅ ꯑꯉꯥꯡ ꯑꯣꯏꯒꯗꯕꯅꯤ ꯍꯥꯏꯕ ꯂꯩꯇ꯭ꯔꯦꯕꯀꯣ ꯆꯍꯤ ꯈꯤꯇꯪ ꯍꯥꯏꯅꯤꯡꯉꯥꯏ ꯂꯩꯇ꯭ꯔꯦꯕ ꯍꯥꯏꯅꯤꯡꯉꯥꯏꯁꯦ ꯍꯥꯏꯩꯅ ꯁꯤꯕ ꯀꯥꯅ ꯋꯥ ꯐꯥꯎꯅꯕ ꯃꯤꯕꯅꯦꯕ ꯑꯩꯒꯤ ꯀꯩꯅꯣ ꯍꯥꯏꯁꯦ ꯑꯩꯒꯤ ꯃꯤ ꯍꯥꯏꯕ ꯇꯥꯔꯦꯀꯣ ꯑꯗꯨꯃꯥꯏꯅ ꯊꯤꯡꯅꯔꯛꯄ ꯑꯗꯨꯒꯨꯝꯕꯗꯨꯅꯤ ꯆꯍꯤ ꯑꯉꯥꯡ ꯑꯣꯏꯌꯦ ꯑꯣꯏꯒꯦ ꯍꯥꯏꯅꯤꯡꯉꯥꯏ ꯁꯨꯃꯥꯏꯅ ꯂꯩꯇꯦ ꯍꯧꯖꯤꯛꯇꯤ
ꯎꯝ ꯑꯥ ꯃꯣꯏ ꯃꯁꯥ ꯃꯁꯥꯒꯤ ꯏꯃꯨꯡꯒꯤ ꯀꯟꯗꯤꯁꯟꯒ ꯍꯥꯏꯗꯤ ꯃꯣꯏꯒꯤ ꯁꯤꯡ ꯑꯗꯨꯒꯤ ꯃꯔꯛꯇꯒꯤ ꯈꯔ ꯍꯥꯟꯅ ꯃꯦꯆꯤꯌꯣꯔ ꯑꯣꯏꯕ ꯈꯔ ꯍꯥꯟꯅ ꯃꯦꯆꯤꯌꯣꯔ ꯑꯣꯏꯕ꯭ꯔ ꯂꯣꯏ ꯇꯣꯡꯉꯥꯂꯦꯀꯣ
ꯎꯝ ꯎꯝ ꯑꯗꯨꯃꯥꯏꯅ ꯇꯧꯋꯦ ꯎꯝ ꯌꯥꯝ ꯑꯍꯟ ꯑꯣꯏꯔꯒꯁꯨ ꯌꯥꯝ ꯂꯩꯕꯅ ꯋꯥꯈꯟꯗꯣ ꯌꯥꯝ ꯑꯉꯥꯡ ꯑꯣꯏꯅ ꯂꯩꯕꯁꯨ ꯂꯩꯌꯦꯕꯀꯣ ꯂꯣꯏꯅ ꯁꯥꯟꯅꯕ ꯌꯥꯕ ꯌꯥꯗꯕ
ꯍꯣꯏ
ꯒ꯭ꯌꯥꯟ ꯇꯥꯗꯕꯕꯨ ꯑꯗꯨꯝ ꯂꯣꯏ ꯂꯩꯌꯦ ꯁꯥꯟꯅꯕ ꯅꯨꯡꯉꯥꯏꯇꯕ
ꯍꯣꯏ
ꯑꯗꯨꯒ ꯑꯉꯥꯡ ꯑꯣꯏꯔꯒꯁꯨ ꯀꯥꯟꯅ ꯍꯥꯏꯅ ꯁꯤꯟꯅꯕ ꯅꯨꯡꯉꯥꯏꯕ ꯑꯗꯨꯨꯝ ꯅꯠꯇꯦ ꯂꯩꯌꯦꯕꯀꯣ ꯎꯝ ꯑꯩꯈꯣꯏ ꯍꯧꯖꯤꯗꯤ ꯑꯗꯨꯝ ꯄꯛꯁꯥꯟ ꯆ ꯁꯥꯟꯅꯕ ꯅꯨꯡꯉꯥꯏꯗ ꯄꯥꯡꯌꯗ ꯌꯥꯏꯌꯦꯕ
ꯑ
ꯑꯉꯥꯡ ꯑꯃꯨꯛ ꯁꯥꯔꯁꯨ ꯌꯥꯏ ꯑꯍꯟ ꯑꯃꯨꯛ ꯁꯥꯔꯁꯨ ꯌꯥꯏ
ꯑ ꯍꯥꯟꯋꯥꯗ
ꯍ ꯄꯨꯟꯁꯤꯁꯦ ꯀꯥꯂꯛꯇ꯭ꯔꯦꯕ ꯂꯣꯏꯅ ꯎ ꯑꯋꯥꯕꯩ ꯆꯩꯩꯊꯦꯡꯁꯨꯨꯝꯃꯤ ꯅꯨꯡꯉꯥꯏꯈ꯭ꯔꯩ ꯅꯨꯡꯉꯥꯏꯕꯁꯨꯅꯤ ꯂꯣꯏꯅ ꯈꯪꯉꯛꯑꯕꯅꯤ ꯂꯣꯏꯅ ꯑꯗꯨꯒꯤ ꯁꯛꯇꯝꯗꯨꯣ ꯄꯨꯔ ꯆꯠꯄ ꯉꯝꯃꯦ ꯍꯧꯖꯤꯛꯇꯤ
ꯑꯥ
ꯍꯥꯥ
ꯚꯥꯏ ꯑꯍꯟ ꯑꯣꯏꯕ꯭ꯔꯥ
ꯑꯩꯅꯣ ꯀꯩ ꯍꯥꯏꯅ ꯅꯅꯨꯡꯉꯥꯏꯒ
ꯅꯪꯅ ꯈ꯭ꯋꯥꯏ ꯑꯍꯟꯩꯅ ꯅꯪ ꯑꯍꯟ ꯑꯣꯏ ꯑꯩꯈꯣꯏ ꯏꯆꯦꯁꯨ ꯁꯃꯥꯏꯅ ꯇꯧꯋꯦ